ꯇꯥꯕ꯭ꯔꯣ
ꯅꯒꯤꯇ ꯇꯔꯗ
ꯎꯝ ꯅꯣꯏꯖꯤ ꯑꯣꯏꯕꯒꯨꯝ ꯇꯧꯋꯦ
ꯎꯝ
ꯅꯣꯏꯖꯤ ꯈꯤꯇꯪ ꯑꯣꯏꯌꯦꯕ
ꯎꯝ
ꯆꯥꯕ꯭ꯔꯥ
ꯇꯥꯏꯌꯦ ꯇꯌꯦ
ꯎꯝ ꯃꯊꯛ ꯀꯥꯈꯠꯂꯣꯗꯅ
ꯑ ꯍꯀꯔꯒ
ꯃꯊꯛ ꯀꯥꯔꯣ ꯍꯥꯏꯕ
ꯑꯗꯣ
ꯎꯝ
ꯁꯤꯡꯁꯨ ꯆꯥꯅꯤꯡꯉꯦ
ꯆꯂꯣ ꯆꯔꯣ
ꯁꯤꯖꯨꯁꯦ ꯃ ꯆꯥꯁꯦ ꯃꯦꯒꯤ ꯍꯧꯔꯒ ꯆꯥꯁ
ꯃꯦꯗꯤ ꯃꯦꯗꯤꯁꯨ ꯐ꯭ꯔꯣꯕ ꯁꯤꯁꯨ
ꯍꯣꯏ ꯇꯧꯁꯦ ꯁꯤ ꯂꯣꯏꯔꯒ ꯇꯧꯁꯦ
ꯎꯝ
ꯍꯦ ꯍꯥ ꯋꯥꯏ ꯍꯥꯏꯗ ꯀꯔꯤꯝ ꯇꯧꯗꯕꯤꯗ ꯂꯩꯕꯁꯦ ꯍꯦꯟꯅ ꯋꯥꯏ ꯑꯣꯀꯁ ꯍꯥꯥ
ꯇꯨꯃꯟ ꯃꯒꯤꯅꯦꯒ
ꯎꯝ ꯇꯨꯝꯗ꯭ꯔꯗꯤ ꯀꯔꯤ ꯑꯇꯣꯞꯄ ꯇꯧꯕ ꯌꯥꯕ ꯂꯩꯕꯅꯦ
ꯐꯔ ꯁꯣꯉ ꯐꯔ ꯆꯣꯅ
ꯅꯪꯗꯦ ꯅꯪꯦ ꯅꯪꯒꯤ ꯗꯥꯏꯛ ꯂꯥꯎꯕ ꯃꯈꯥ ꯑꯃꯨꯛ ꯀꯨꯝꯊꯔꯦ ꯀꯥꯈꯠꯂꯦ ꯇꯧꯕꯒꯤ ꯅꯪꯗꯤ ꯈꯤꯇꯪ ꯅꯨꯡꯉꯥꯏꯅꯤ
ꯔꯥꯡꯁ
ꯑꯗꯤ ꯀꯔꯤ
ꯍꯥꯥ
ꯗ
ꯎꯝ ꯆꯔꯦ ꯇꯃꯦꯃꯦ ꯆꯔꯦ ꯇꯨꯃꯦ ꯁꯤꯅꯦ ꯍꯟꯗꯛꯀꯤ ꯔꯨꯇꯤꯟꯁꯦ ꯑꯩꯒꯤ
ꯌꯥ ꯃꯥꯏꯩꯅ ꯇ
ꯎꯝ
ꯎꯝ ꯁꯥꯄ ꯀ ꯁꯥꯄ ꯁꯐꯥꯏ
ꯄꯁ ꯄꯥꯏꯕ ꯅꯨꯄꯥ
ꯁꯣꯏꯗꯤ ꯂꯔꯅꯤꯅ
ꯎꯝ ꯅꯪꯒꯤ ꯂꯥꯏꯔꯕꯒꯤ ꯋꯥꯔꯤꯗ ꯇꯣꯑꯣ ꯇꯥꯅꯤꯡꯗꯦ
ꯎꯝ ꯑꯕꯥ
ꯍꯥꯥ
ꯑ ꯋꯥꯟ ꯊꯧ ꯀꯩꯅ
ꯇꯥꯗꯦ ꯅꯪ ꯋꯥꯁꯔꯨꯝꯗ ꯂꯩꯕ ꯃꯥꯜꯂꯦ
ꯑꯣꯏꯔꯦꯍꯦ
ꯎꯝ ꯋꯥ ꯇ ꯍꯕꯒꯤ
ꯌꯣꯡ ꯍꯥꯡꯕꯒꯤ
ꯀꯊ ꯀ ꯁꯤꯕ ꯀꯣ
ꯎꯝ
ꯃꯣꯏ ꯂꯥꯏꯕꯨ ꯀꯥꯟꯃ ꯂꯁ ꯑꯃ ꯊꯁꯨ ꯀ
ꯑꯣ ꯃꯤ ꯂꯩꯕ꯭ꯔꯥ
ꯎꯝ
ꯎꯝ
ꯑ ꯇꯒ ꯑꯗꯨꯝ ꯂꯩꯕꯀꯣ ꯐ ꯐꯉ ꯆꯀꯣ
ꯎꯝ
ꯃ
ꯃꯣꯏꯗꯤ ꯃꯣꯏꯗꯤ ꯁꯥꯗꯕ꯭ꯔꯥ ꯑꯗꯨꯝ ꯂꯩꯗꯣ
ꯑꯩꯅꯊꯛꯇꯗꯤ ꯅꯨꯡꯁꯤꯀꯅꯤꯗꯅ ꯄꯤꯇꯕ꯭ꯔ
ꯂ
ꯑ
ꯎꯝ
ꯎꯝ ꯎꯝ
ꯍꯥꯏꯈꯤꯗꯅꯦ ꯍꯥꯏꯗꯤ ꯊꯥꯏꯅ ꯍꯩꯒꯗꯕꯅꯤꯅꯦ ꯑꯗꯨ ꯅꯪ ꯕꯦꯛꯒ꯭ꯔꯥꯎꯟ ꯅꯣꯏꯁ ꯇꯥꯕ꯭ꯔꯥ
ꯑꯁꯤ ꯇꯥꯗꯦ
ꯑ
ꯋꯟꯗꯣꯗ
ꯍꯤꯟꯗꯣꯗ
ꯁꯤꯒꯤ ꯏꯁꯇꯦꯌꯔꯒꯤ ꯋꯤꯟꯗꯣꯗꯣ ꯑꯗꯨꯗ ꯇꯧꯔꯣ
ꯁꯤ ꯔꯨꯝꯨꯝꯗ ꯂꯩꯌꯦꯦ ꯎꯗꯗ ꯔꯨꯝꯝꯗ
ꯔꯨꯝꯗꯗꯤ ꯅꯣꯏꯖꯤ ꯑꯣꯏꯌꯦꯕ ꯑꯇꯣꯞꯄ ꯃꯤ ꯊꯣꯟ ꯆꯥꯏꯌꯦꯕ
ꯍꯧꯖꯤꯛ ꯍꯧꯖꯤꯛ ꯍꯧꯖꯤꯛ ꯍꯧꯖꯤꯛ ꯂꯩꯕ꯭ꯔꯕ
ꯄꯔꯦ
ꯅꯣꯏꯁ ꯂꯩꯕ꯭ꯔꯕ ꯑꯁ
ꯍꯣꯏ ꯃꯤ ꯃꯤ ꯋꯥ ꯉꯥꯡꯉꯗꯤ ꯑꯩ ꯇꯥꯅꯤ ꯀꯩꯅꯣ
ꯁ
ꯅꯥꯟꯥꯛꯇꯂ ꯏꯕꯦ ꯎꯝ
ꯕꯅꯦ
ꯎꯝ
ꯎ ꯇꯔꯦꯗꯤ ꯃꯥ ꯂꯣꯏꯒ ꯇꯧꯔꯦ ꯅꯕꯣ ꯗꯥꯄꯣ ꯂꯩ
ꯅꯪꯗꯣ ꯏꯁꯇꯦꯌꯔꯗ ꯊꯣꯛꯂꯛꯑꯣ ꯍꯥꯏꯕ ꯑꯩꯅ ꯍꯥꯏꯕꯗꯤ
ꯎ ꯇꯜꯂꯦꯕ ꯁꯥꯂꯦꯕ ꯑꯩ ꯐꯦꯟ ꯑꯩ ꯐꯦꯟ ꯉꯛꯇ ꯂꯩꯕꯅꯦꯕ
ꯇꯥꯗ꯭ꯔꯣ ꯑꯩ ꯍꯥꯏꯁꯦ ꯇꯥꯗꯕ꯭ꯔꯣꯕ ꯑꯩ ꯍꯩꯕꯗꯣ
ꯇꯥꯏꯔꯦ
ꯑ
ꯑꯣ ꯍꯣꯏ ꯂꯩꯖꯥꯔꯣ ꯂꯩꯖꯥꯔꯣ ꯅꯪꯅ
ꯐꯝꯗ
ꯑꯗꯨꯁ ꯇꯥꯔꯦ ꯄꯨ꯭ꯔꯣ
ꯇꯥꯏ
ꯑꯩ ꯀꯣꯦ
ꯑꯗꯣ
ꯎꯝ
ꯉꯁꯥꯏ ꯏꯃꯥꯟꯅꯕꯤꯒ ꯀꯣ ꯇꯧꯋꯦꯕꯀꯣ ꯑꯗꯣ ꯃꯥꯅ ꯀꯣꯜ ꯇꯧꯕꯗꯤ ꯐꯖꯅ ꯄꯥꯏꯔꯦ ꯑꯩꯅ ꯀꯣꯜ ꯕꯦꯛ ꯇꯧꯕꯗ ꯑꯩꯒꯤ ꯑꯃꯨꯛ ꯇꯥꯗꯕ ꯃꯈꯣꯟ ꯇꯥꯗꯕ ꯑꯩꯅꯗꯤ ꯃꯥꯒꯤ ꯇꯥꯕ ꯑꯗꯨꯒꯤ ꯅꯤ ꯑꯗꯨꯝ ꯋꯥꯔꯤ ꯁꯥꯔꯤꯗꯅ ꯑꯩꯅ ꯇꯦꯛꯁꯇ ꯑꯩꯅ ꯇꯦꯛꯛꯇ ꯔꯤꯄ꯭ꯂꯥꯏ ꯄꯤꯕ ꯇꯦꯛꯁꯇꯁꯨ ꯄꯤ ꯋꯥꯁꯨ ꯉꯥꯡꯉꯤ ꯑꯥꯏ
ꯎꯝ
ꯌꯥꯝ ꯅꯨꯡꯉꯥꯏꯂ ꯂꯣꯁꯤꯂꯦ
ꯦꯗꯤ ꯀꯔꯣ ꯅꯤꯡꯖꯦ ꯏꯗꯔꯣ
ꯃꯥꯅꯦ ꯄꯤꯅꯤꯁꯀꯤ ꯃꯃꯅꯕꯤꯗꯨ ꯑꯗꯨ ꯄꯦꯅꯤꯁꯇꯣ ꯇꯧꯗꯕ꯭ꯔꯅ
ꯑꯣꯏ ꯉꯁꯥꯏ ꯑꯩ ꯌꯥꯗꯕ ꯏ ꯌꯥꯔ
ꯆꯥꯛ ꯂꯝꯕ ꯍꯧ꯭ꯔꯦ
ꯑ ꯆꯧꯕ ꯆꯍꯨꯝ ꯆꯧꯕꯤ
ꯅꯪꯅꯦ
ꯎꯃꯦ
ꯅꯪꯁꯨꯨ ꯆꯕꯗꯤ ꯍ ꯍꯦ ꯀꯥꯏ ꯍꯦ
ꯑꯗꯦ ꯍꯦ ꯑꯩꯗꯤ
ꯎꯝ
ꯑꯋꯥ ꯀꯑ ꯍꯥꯏꯗꯤ
ꯟꯗꯁ ꯀꯥꯏ ꯄꯥꯎ ꯌꯥ ꯌꯥꯝ ꯀꯩꯅꯣ ꯉꯥꯜꯂꯦ ꯉꯁꯤꯁꯦ ꯋꯦꯗꯔꯗꯣ ꯃꯝꯕ ꯑꯣꯏꯗꯦ
ꯃꯄꯥꯟ ꯊꯣꯛꯑꯗꯤ ꯑꯁ ꯑꯗꯨꯝ ꯁꯥꯟꯅꯀꯣ
ꯇꯨꯅꯦ ꯑꯗꯨꯒꯤꯅꯦ ꯅꯪꯅ ꯕꯖꯥꯔ ꯆꯠꯁꯦ ꯍꯥꯏꯕꯗꯣ ꯑꯩ ꯉꯝꯃꯔꯣꯏ ꯍꯥꯏꯕꯗꯣ ꯑꯗꯨ ꯇꯧꯒꯅꯤ
ꯔꯦꯟ ꯇꯔꯣ
ꯍꯥ
ꯆꯠ ꯑꯣꯏꯔꯣꯕ ꯑꯣꯣꯔꯦꯟꯦꯟ
ꯌꯦ ꯁꯦꯕ ꯃꯥꯗ ꯀꯣ ꯇꯧꯒꯦ ꯆꯆꯦꯗꯣ
ꯁꯨꯩꯅ ꯀꯣꯗ ꯔꯘꯅꯥꯗꯤ ꯆꯥꯛꯦ ꯍꯥꯏ ꯆ ꯆꯕꯁꯦ ꯎ ꯂꯏꯔꯁꯦ
ꯆꯠꯂꯒꯦ ꯍꯥꯏꯗ꯭ꯔꯗꯤ ꯍꯣꯏ ꯍꯥꯏꯗꯣꯏꯅꯦ ꯃꯥꯅꯦ
ꯄꯩꯁꯥ ꯊꯥꯔꯛꯇꯗꯦ ꯁꯥꯍꯅ ꯊꯔꯛꯑꯣ ꯍꯥꯏꯣ
ꯍꯣꯏ ꯆꯠ ꯀꯅꯤ ꯆꯠ ꯆꯠꯀꯅꯤ ꯄꯩꯁꯥꯗꯣ ꯊꯥꯔꯛꯑꯣ ꯍꯥꯏꯔꯗꯤ ꯊꯥꯔꯛꯑꯅꯤ ꯑꯩꯅ ꯑꯩꯅ ꯈꯪꯗꯦ ꯍꯥꯟꯅ ꯑ ꯑ ꯇꯍꯪꯦ ꯍꯔꯄꯂꯤꯅꯦ ꯃꯥꯗꯤ ꯉꯁꯤ ꯑꯣꯏꯔꯁꯨ ꯆꯠꯄꯤꯔꯣꯅ ꯍꯥꯏꯗꯣꯏꯅꯦꯕ ꯑꯏꯅ ꯈꯨꯅꯤꯣꯏ ꯈꯨꯅꯤ
ꯃꯥꯒꯤ ꯍꯥꯏꯗꯨꯗꯤꯔꯣ
ꯍꯥꯦ
ꯃꯥ ꯄꯣꯠ ꯑꯃꯨꯛꯀ ꯊꯥꯔꯛꯑꯣ ꯍꯥꯏꯕꯗꯣ ꯉꯁꯤꯔꯕ
ꯁꯤꯗꯤ ꯑꯣꯏ ꯑꯣꯏꯔꯝꯃꯣꯏꯗ ꯃꯁꯤꯔꯤꯅꯗ ꯃꯣꯏ
ꯈꯔꯛꯑꯣ ꯍꯥꯏꯅꯣ
ꯃꯣꯏꯒꯤ ꯈꯨꯟ ꯃꯤꯗꯣ
ꯎꯝ
ꯑꯗꯨꯗꯣ ꯃꯟꯗꯦꯗ ꯂꯥꯛꯑꯅꯤ ꯍꯥꯏꯕꯅꯦꯕ ꯑꯗꯨꯒꯤ ꯑꯗꯨꯒꯤ ꯃꯣꯏꯗꯣ ꯒꯥꯔꯤꯗꯣ ꯐ꯭ꯔꯤꯗ ꯂꯥꯛꯑꯅꯤ ꯑꯗꯨꯗ ꯊꯥꯕꯤꯌꯣ ꯍꯥꯏꯕ
ꯑꯩꯁꯨ ꯇꯅꯗꯤ ꯑꯩꯁꯨ ꯄꯣꯠ ꯂꯥꯎꯅꯤꯡꯉꯥꯏ ꯆꯠꯄ ꯅꯨꯡꯉꯥꯏꯗꯅ
ꯀꯥꯏ ꯍꯥꯏꯕ
ꯏꯊꯟꯗꯗꯤ ꯕꯖꯥꯔ ꯆꯠꯂꯒ ꯄꯣꯠ ꯂꯩꯕꯗꯣ ꯅꯪ ꯑꯩꯉꯣꯟꯗ ꯍꯥꯏꯔꯛꯑꯣꯅꯦ ꯍꯥꯏꯕꯗꯣ ꯅꯪ
ꯍꯣꯏ ꯕ ꯑꯦ ꯐꯥꯒꯤ ꯇꯧꯕꯅꯦ ꯀꯩꯅꯣ
ꯑꯗꯨꯁꯨ ꯑꯌꯨꯛ ꯉꯟꯇꯥꯗ ꯇꯧꯔꯅꯤ ꯁꯨꯃꯥꯏꯅ
ꯑꯌꯨꯛ ꯉꯟꯇꯥ ꯇꯧꯗꯕꯤꯗ ꯃꯥꯅ ꯍꯌꯦꯡꯒꯨꯝꯕ ꯆꯠꯂꯣ ꯍꯥꯏꯕ ꯑꯗꯣ ꯉꯁꯤ ꯐꯣꯟ ꯌꯦꯡꯕ ꯆꯠꯅꯤ ꯑꯃꯨꯛꯀ ꯍꯌꯦꯡ ꯆꯠꯅꯤ ꯑꯗꯨꯗꯤ ꯌꯥꯝ ꯋꯥꯅꯤ ꯍꯥꯏꯕ ꯑꯩ ꯑꯗꯨꯒꯤꯅꯦ
ꯍꯥꯌꯦꯡꯗꯤ ꯁꯟꯗꯦꯅꯦꯕꯀꯣ ꯅꯣꯡꯃꯥꯏꯖꯤꯡ ꯅꯦ
ꯃꯥꯒꯤ ꯏꯟꯖꯥꯡ ꯅꯥꯄꯤꯗꯣ ꯁꯤ ꯂꯩꯔꯒ ꯊꯝꯃꯗꯤ ꯐꯖꯔꯣꯏꯕ
ꯑꯦꯁ ꯐ꯭ꯔꯦꯁ ꯂꯕꯗꯣ ꯑꯗꯨꯅꯗꯤ ꯕꯦꯁ ꯇꯧꯋꯦ
ꯑꯗꯨꯕꯨꯗꯤ ꯆꯨꯝꯃꯦ
ꯅꯪ ꯃꯟꯗꯦꯗꯥ ꯄꯨꯡ ꯀꯌꯥꯗ ꯆꯠꯇꯣꯏꯅꯣ
ꯈꯪꯗꯦ
ꯃꯥꯂ ꯍꯥꯏ ꯑꯗꯨꯕꯨꯗꯤ
ꯆꯂꯣ ꯆꯂꯣꯗꯤ
ꯆꯠꯂꯅꯤ ꯍꯌꯦꯡ ꯑꯃꯨꯛ ꯉꯟꯇꯥ ꯍꯧꯒꯠꯂꯒ ꯆꯠꯂꯅꯤ ꯑꯗꯨꯗꯤ ꯑꯩ ꯉꯝꯃꯔꯣꯏ ꯍꯥꯏꯕ ꯑꯃꯥ ꯑꯣꯏꯒꯦꯔ ꯑꯃꯥ ꯑꯣꯏꯒꯦꯔ ꯎꯝ ꯑꯗꯣ ꯀꯩ
ꯃꯟꯗꯦꯗ ꯅꯠꯇ꯭ꯔꯣ ꯃꯟꯗꯦꯗ ꯅꯠꯇ꯭ꯔꯣ ꯊꯥꯔꯛꯑꯣ ꯍꯥꯏꯕꯗꯨꯗꯤ
ꯎꯝ
ꯌꯥꯝ ꯐꯔꯛ ꯇꯥꯏꯕ ꯃꯣꯏꯒꯤꯗꯣ ꯑꯣꯏ ꯇꯜꯂꯦ ꯃꯟꯗꯦꯗꯁꯨ ꯑꯩ ꯊꯕꯛ ꯍꯧꯔꯅꯤ ꯖꯣꯏꯟ ꯇꯧꯔꯅꯤ ꯑꯗꯨ ꯑꯗꯨꯒꯤ ꯅꯨꯃꯤꯠꯇꯗꯤ ꯑꯩ ꯆꯠꯊꯣꯛ ꯆꯠꯁꯤꯟ ꯆꯥꯅꯤꯡꯗꯦꯕ ꯌꯥꯝ ꯋꯥꯅꯦꯕ
ꯅꯣꯏ ꯐꯔꯤ ꯐꯔꯤ ꯑ ꯑꯣꯐ ꯊꯥ ꯑꯃꯥꯗꯥ ꯀꯌꯥꯄꯤ ꯍꯥꯏ
ꯀꯩ ꯍꯥꯏꯕ
ꯀꯌꯥ ꯄꯤꯕ꯭ꯔꯥ ꯊꯥ ꯑꯃꯗ ꯍꯣꯂꯤꯗꯦ
ꯑꯃꯥꯃꯝ ꯅꯠꯇꯦ ꯑ ꯍꯞꯇꯥꯗ ꯑꯃꯥꯃꯝ
ꯑꯣ ꯑ ꯅꯪ ꯁꯨꯇꯤ ꯂꯧꯗ꯭ꯔꯁꯨ ꯄꯤꯕ
ꯀꯔꯤ